ꯇꯔꯣ
ꯎꯝ
ꯎꯝ ꯀꯩꯗꯧꯔꯤꯅꯣ ꯅꯪꯗꯤ
ꯀꯔꯤ ꯇꯧꯒꯅꯤ ꯑꯗꯨꯝ ꯒꯦꯝ ꯉꯥꯏꯍꯥꯛ ꯁꯥꯟꯅ ꯔꯤꯜꯁ ꯉꯥꯏꯍꯥꯛ ꯌꯦꯡ ꯑꯗꯨꯝ ꯇꯧ ꯂꯩꯛꯑꯦ
ꯒꯦꯝ ꯌꯥꯝ ꯁꯅꯕ ꯐꯠꯇꯕꯅꯦ ꯁꯅꯥꯒꯅꯨ ꯁꯅꯥꯒꯅꯨ
ꯀꯗꯥꯏꯗꯒꯤ ꯅꯠꯇ꯭ꯔꯗꯤ ꯃꯇꯝ ꯂꯟꯅꯉꯥꯏ ꯂꯩꯇꯦꯅꯦꯍꯦ
ꯎꯝ ꯑꯩꯗꯤ ꯒꯦꯝ ꯁꯅꯥꯅꯦ ꯏꯟꯁꯇꯥꯒ꯭ꯔꯥꯝꯗ ꯚꯗꯤꯑꯣ ꯌꯦꯡꯉ ꯚꯤꯗꯤꯑꯣ ꯌꯦꯡꯉ ꯑꯗꯨꯝ ꯇꯨꯝꯃꯦ
ꯑꯁ ꯑꯗꯨꯅ ꯑꯗꯨꯝ ꯃꯇꯝ ꯂꯦꯟꯕ ꯉꯝꯕ꯭ꯔꯣꯅꯦ
ꯍꯣꯏꯅꯦ ꯏꯚꯤꯗ ꯑꯃꯨꯛ ꯌꯦꯡꯉꯦ ꯌꯨꯇ꯭ꯌꯨꯕꯇ ꯑꯃꯨꯛ ꯌꯦꯡꯉꯦ ꯏꯟꯁꯇꯥꯒ꯭ꯔꯥꯝꯗ ꯑꯃꯨꯛ ꯌꯦꯡꯉꯦ ꯃꯣꯏ ꯃꯈꯜ ꯚꯤꯗꯤꯑꯣ ꯃꯈꯜ ꯃꯈꯜ ꯇꯣꯡꯉꯥꯜꯂꯒ ꯊꯣꯛꯂꯛꯏꯅ
ꯎꯝ
ꯎꯝ ꯑꯩ ꯒ꯭ꯌꯥꯟ ꯇꯥꯗ꯭ꯔꯦꯗ ꯍꯣꯔꯦꯟ ꯑꯃꯨꯛ ꯅꯣꯡ ꯆꯨꯔꯗꯤ ꯑꯩꯒꯤ ꯐꯤꯗ ꯀꯃꯥꯏꯅ ꯇꯧꯅꯤ ꯇꯨꯝꯃꯤꯗ
ꯇꯨꯝꯕ ꯅꯨꯡꯉꯥꯏꯅꯤ ꯅꯣꯏꯗꯤ ꯅꯣꯡ ꯇꯥꯕꯅꯤꯅ
ꯑꯩꯔꯣ
ꯎꯝ
ꯑꯩ ꯅꯣꯡ ꯆꯨꯗꯤ ꯇꯨꯝꯕ ꯅꯨꯡꯉꯥꯏꯔꯦ
ꯑꯗꯨꯅꯦꯁꯦ ꯅꯣꯏꯗꯤ ꯅꯣꯡ ꯇꯨꯥꯔꯗꯤ ꯇꯨꯝꯃ ꯅꯨꯡꯉꯥꯏꯌꯦꯅ
ꯍꯣꯏ
ꯅꯣꯡ ꯇꯥꯔꯥꯗꯤ ꯇꯨꯝꯕ ꯅꯨꯡꯉꯥꯏꯔꯦ
ꯑꯩꯈꯣꯏꯗꯤ ꯇꯥꯗꯕꯅꯤꯅ ꯇꯨꯝꯃ ꯅꯨꯡꯉꯥꯏꯔꯅ
ꯑꯩ ꯅꯪ ꯅꯪꯒꯤ ꯅꯨꯄꯤ ꯀꯣꯛꯂꯦ ꯀꯧꯔꯣ ꯀꯩꯅꯣ
ꯑꯩꯁ ꯀꯗꯥꯏꯗꯤ ꯂꯩꯇꯦꯗ ꯅꯨꯇꯤꯒ
ꯑꯣꯏꯅ ꯅꯨꯄꯤ ꯂꯩ ꯌꯥꯔꯦꯅ
ꯂꯩꯇꯦ ꯁꯤꯁ ꯅꯥꯪꯗꯤ ꯂꯩꯕ꯭ꯔꯣꯅꯦ
ꯈꯪꯗꯦꯗ ꯑꯩ ꯍꯧꯖꯤꯛ ꯇꯝꯕ ꯉꯝꯗꯦ
ꯀꯔꯤꯍꯤꯔꯣꯕꯅꯦ ꯂꯩꯔꯝꯒꯗꯧ ꯃꯥꯜꯂꯦꯗ
ꯑꯍꯟ ꯑꯍꯟ ꯑꯣꯏꯔꯛꯄꯒꯤ ꯈꯪꯗ꯭ꯦꯗ
ꯂꯩꯔꯝꯒꯗꯧ ꯃꯥꯜꯂꯦꯕ ꯑꯩꯅ ꯈꯟꯕꯗ ꯁꯨꯝ
ꯎꯝ ꯂꯩꯌꯦ ꯍꯥꯏꯕ ꯇꯥꯔꯦ ꯂꯩꯌꯦ
ꯑꯗꯨꯅꯦ ꯕꯥꯇꯣꯜꯒꯗ ꯈꯔꯥ ꯊꯥꯔꯣꯍꯦ ꯂꯥꯛꯀꯦ
ꯑꯅꯥ ꯀꯁꯥꯏ ꯄꯤꯖꯒꯦ ꯅꯪ
ꯆꯍꯤ ꯀꯌꯥꯃꯨꯛ ꯂꯩꯔꯒ ꯂꯨꯍꯣꯡꯒꯦ ꯍꯥꯏꯕ꯭ꯔꯣ ꯆꯍꯤ ꯀꯌꯥꯃꯨꯛ ꯂꯩꯔꯒ ꯂꯨꯍꯣꯡꯒꯗ꯭ꯔꯣ
ꯈꯪꯗ꯭ꯔꯦꯗ ꯅꯪ ꯀ ꯀꯧꯕ ꯅꯪ ꯑꯩꯅꯅꯦ ꯑꯃꯨꯛ ꯑꯩꯅ ꯆꯠꯂꯅꯤ ꯍꯥꯏꯔꯦ ꯅꯪꯉꯣꯟꯗ ꯀꯧꯒꯦꯀꯣ
ꯍꯣꯏ ꯀꯧꯔꯛ ꯑꯣ ꯐꯣꯟ ꯑꯗꯨꯝ ꯇꯧꯔꯑꯣ
ꯇꯧꯔꯛꯑꯒ ꯂꯣꯏꯔꯦ ꯀꯩꯅꯣ
ꯐꯣꯟ ꯆꯥꯔ ꯇꯧꯔꯣ ꯑꯩ ꯄꯥꯏꯔꯜꯂꯛꯑꯒꯦ ꯑꯗꯨꯝ
ꯅꯪ ꯀꯩ ꯄꯨꯔꯛ ꯇꯣꯏꯕ
ꯏꯆꯦꯟꯅ ꯄꯥꯝꯝꯕꯗꯣ ꯄꯨꯔꯛꯣꯀꯂꯣꯏꯔꯦ ꯛꯔꯤꯄꯤꯌꯨ ꯍꯥꯏꯔꯣ
ꯒꯥꯔꯤ ꯄꯤꯌꯣ ꯒꯥꯔꯤ ꯕꯣꯂꯦꯔꯣ
ꯕꯣꯔꯦꯂꯣ ꯄꯥꯝꯕꯔꯣ
ꯄꯨꯔꯒꯥ ꯂꯛ ꯑꯣ
ꯑꯗꯨꯗꯤ ꯑꯗꯨ ꯅꯨꯃꯤꯠꯇꯣ ꯑꯗꯨꯝ ꯑꯩꯅ ꯊꯧꯔꯒ ꯂꯥꯛꯑꯒꯦ
ꯎꯝ ꯑ ꯑꯩꯅ ꯃꯅꯤꯡ ꯃꯅꯤꯡꯗ ꯇꯣꯡꯉꯁꯤ ꯑꯕꯨꯉꯣ ꯁꯤꯗꯤ ꯑꯕꯨꯡꯑꯣ ꯑꯩ ꯑꯩ ꯑꯩ ꯍꯥꯒꯦꯕꯁꯦ ꯏꯕꯨꯡꯉꯣ ꯑꯁꯤꯗ ꯌꯥꯔꯦ ꯏꯆꯦ ꯂꯩꯍꯧꯔꯒꯦ
ꯎ
ꯅꯪ ꯂꯩꯍꯕ ꯌꯥꯗꯦ ꯂꯩꯍꯕ ꯌꯥꯗꯦ ꯌꯥꯏꯌꯦ ꯍꯥꯏꯔꯗꯤ ꯅꯪ ꯅꯪꯅ ꯅꯪꯒꯤ ꯒꯥꯔꯤ ꯄꯤꯒꯦꯅ ꯂꯥꯛꯄꯅꯦ ꯑꯗꯣ ꯄꯤꯔꯔꯣꯏ ꯍꯥꯏꯕ ꯃꯇꯝꯗ
ꯄꯤꯒꯅꯤꯇ ꯀ ꯀꯅ
ꯕꯨꯉꯣ ꯅꯪ ꯅꯪꯒꯤ ꯀꯥꯡꯁꯣꯏꯗꯣ ꯄꯤꯔꯔꯣꯏꯀꯣ ꯍꯥꯏꯕ ꯇꯥꯔꯦ ꯑꯩꯁꯨ ꯑꯩꯅ ꯐꯖꯅ ꯊꯣꯡꯕꯗꯣ ꯄꯤꯔꯔꯣꯏꯀꯣ ꯍꯥꯌꯅꯥ ꯀꯞꯄꯒ ꯍꯟꯒꯅꯤꯀ ꯅꯪ ꯏꯆꯦ ꯆꯦꯆꯦ ꯀꯥꯏꯅ
ꯑꯩꯗꯤ ꯅꯪꯒꯤ ꯑꯗꯨꯝ ꯒꯤꯐ ꯑꯣꯏꯅ ꯄꯤꯔꯝꯃꯒꯦ ꯍꯥꯏꯅ ꯈꯟꯕꯅꯦ ꯅꯪꯅ ꯑꯃꯨꯛ ꯀꯥꯡꯁꯣꯏꯒ ꯑꯃꯨꯛ ꯁꯤꯟꯅꯅꯉꯥꯏꯒꯤ ꯍꯥꯏꯔꯒ ꯂꯩꯔꯦ
ꯎ ꯑꯦ ꯅꯪ ꯅꯪꯒꯤ ꯅꯃꯥꯅ ꯊꯣꯡꯉꯝꯃꯒ ꯑꯩꯅ ꯊꯣꯡꯝꯃꯒꯗꯤ ꯀꯅꯥꯅ ꯍꯦꯟꯒꯤꯅꯤ
ꯎꯝ ꯁꯤꯁꯇꯔꯒꯤꯅ ꯍꯥꯡꯒꯅꯤꯗ
ꯅ ꯅ ꯅꯕꯤ ꯍꯥ ꯇꯗ ꯆ
ꯑꯩꯗꯤ ꯑꯗꯨꯝ ꯁꯤꯁꯇꯔꯅ ꯑꯗꯨꯝ ꯊꯣꯡꯉꯗꯤ ꯑꯗꯨꯝ ꯆꯥꯔꯒꯦꯅ ꯈꯜꯂꯤꯗ
ꯏꯁꯤꯡ ꯍꯥꯞꯄꯦ ꯑꯗꯨꯒ ꯁꯧꯒ꯭ꯔꯤ ꯀ꯭ꯔꯤ ꯀꯔꯥ ꯍꯥꯞꯄꯒ ꯊꯣꯡꯗ꯭ꯔꯁꯨ ꯄꯤꯔꯁꯨ ꯆꯥꯒꯅꯤ ꯍꯥꯏꯕ꯭ꯔꯥ?
ꯑ ꯍꯣꯏ ꯆꯥꯒꯦ ꯁꯤꯁꯇꯔꯅꯕꯨ ꯄ ꯆꯥꯔꯒꯦ
ꯑꯣ ꯑꯣ ꯑꯗꯨꯃꯥꯏꯅ ꯇꯧꯔꯗꯤ ꯅꯨꯡꯁꯤꯌꯦꯗꯣ ꯏꯅꯥꯎꯄꯥꯁꯦ꯫
ꯑꯗꯨꯗꯤ ꯑꯣꯏ꯫ ꯑꯩꯗꯤ ꯃꯤꯅ-ꯃꯤꯅ ꯅꯨꯡꯁꯤꯅꯤꯡꯉꯥꯏꯒꯤ ꯊꯕꯛ ꯌꯥꯝ ꯇꯧꯋꯦꯕ꯫
ꯪꯏꯖ ꯅꯣꯛꯅꯤꯡꯒ꯭ꯔꯦ ꯑꯩꯖꯤ-ꯅꯪꯖꯤꯗꯤ꯫ ꯑꯩ-ꯑꯩ-ꯑꯩ ꯏꯀꯥꯏꯔꯒ ꯇꯨꯝꯒꯦ ꯇꯧꯔꯦꯁꯤ꯫
ꯏꯖ ꯏꯀꯥꯏꯒꯅꯨꯍꯦ
ꯗꯥꯏꯂꯛ ꯅꯤ ꯗꯥꯏꯂꯣꯛ ꯍꯥꯏꯌꯨ꯫
ꯑꯩꯒꯤꯗꯤ ꯗꯥꯏꯔꯣꯛ ꯅꯠꯇꯦꯍꯦ ꯑꯩꯗꯤ ꯑꯁꯦꯡꯕꯅꯦꯍꯦ꯫
ꯍꯣꯏ ꯑꯩꯁꯨ ꯑꯁꯦꯡꯕꯅꯦ ꯑꯩ ꯑꯁꯦꯡꯕ ꯍꯥꯏ ꯑꯁꯦꯡꯕ ꯅꯠꯇꯦ ꯍꯥꯏꯕ꯭ꯔꯥ꯫
ꯅꯪꯗꯤ ꯍꯧꯖꯤꯛ ꯗꯥꯏꯂꯣꯛ ꯍꯥꯏꯔꯒ
ꯑꯩꯅ ꯍꯥꯏꯕꯗ ꯑꯁꯦꯡꯕ ꯈꯛꯇꯅꯦ ꯊꯥꯖꯔꯣ-ꯊꯥꯖꯔꯣ
ꯊꯖꯔ ꯂꯣꯏꯔꯦ ꯀꯩꯗꯧꯔꯒꯦ ꯑꯩꯈꯣꯏ ꯆꯦꯅ ꯍꯥꯏꯌꯦꯕꯨ꯫
ꯏꯁ ꯅꯪꯗꯤ ꯅꯪꯒꯤ ꯅꯅꯥꯎꯄꯥꯥ ꯅꯆꯦ ꯀꯌꯥꯅꯣ?
ꯑꯩꯈꯣꯏ ꯃꯔꯤꯅꯤ ꯅꯣꯏꯗꯤ꯫
ꯑ ꯃꯔꯤ ꯈꯛꯇ ꯑꯩꯈꯣꯏꯗꯤ ꯅꯤꯄꯜꯅꯦ꯫
ꯅꯪꯅ ꯀꯌꯥ ꯁꯨꯕ꯫
ꯑꯩꯅ ꯃꯤꯗꯜ ꯋꯥꯟ꯫
ꯑꯣꯖꯥ ꯏꯃꯅꯤꯅꯦ ꯏꯌꯥꯝꯕꯁꯤꯡꯁꯦ ꯌꯥꯝ ꯁꯥꯊꯤꯅ ꯇꯥꯏꯀꯣ?
ꯏꯁ ꯑꯩꯅꯦ ꯑꯦ ꯑꯩ ꯏꯆꯦ ꯑꯍꯨꯝꯅꯦ ꯑꯃꯅ ꯌꯨꯝ ꯄꯥꯜꯂꯦ ꯃꯆꯥ ꯂꯩꯔꯦ, ꯑꯅꯤꯅ ꯃꯄꯥꯟ ꯂꯩꯌꯦ꯫ ꯑꯗꯨꯒ ꯑꯩꯈꯣꯏ ꯗꯥꯗꯒ ꯑꯩꯒ ꯂꯩꯕ
ꯎꯝ ꯅꯣꯏꯅꯤꯈꯛ ꯉꯥꯏꯔꯕ?
ꯎꯝ ꯑꯩ ꯍꯥꯏꯗꯤ ꯑꯩ ꯃꯄꯥꯟꯗ ꯂꯩꯌꯦꯕꯀꯣ꯫ ꯀꯣ ꯗꯗꯥ ꯑꯀꯥꯁ ꯀꯣ ꯍꯣꯏꯅꯦ ꯀꯩꯅꯣ꯫
ꯅꯣꯏꯅꯤ ꯈꯛꯇ ꯉꯥꯏꯔꯕꯣ ꯍꯥꯏꯕꯅꯤꯗ꯫
ꯎꯝ ꯅꯠꯇꯦ ꯑꯩ ꯏꯅꯥꯎꯅꯨꯄꯤ ꯏꯅꯥꯎꯄꯥ ꯂꯩꯔꯤꯌꯦ꯫
ꯎꯝ
ꯌꯥꯝꯕꯅꯦ꯫
ꯅꯨꯄꯥ ꯀꯌꯥꯅꯦꯕ?
ꯅꯨꯄꯥ ꯑꯅꯤ ꯅꯨꯄꯤ ꯇꯔꯨꯛ꯫
ꯄꯥꯟꯕ ꯃꯤ ꯀꯌꯥ ꯌꯥꯎꯅꯈ꯭ꯔꯕ?
ꯑꯃ ꯈꯛꯇꯅꯦ
ꯎꯝ
ꯑꯩ ꯏꯆꯦ ꯑꯇꯣꯝ ꯑꯩꯒꯤ ꯏꯆꯦ ꯈ꯭ꯋꯥꯏꯗꯒꯤ ꯑꯍꯟꯕꯗꯣ ꯃ-ꯆꯍꯤ ꯌꯥꯝꯃꯦ꯫ ꯊꯥꯔꯇꯤ ꯇ ꯊꯥꯔꯇꯤ ꯁꯨꯗꯣꯏꯔꯦ ꯌꯨꯝ ꯄꯥꯟꯗ꯭ꯔꯤꯗ꯫
ꯄꯥꯟꯗꯔꯤ?
ꯍꯣꯏ ꯃꯤ ꯃꯆꯥ ꯒ꯭ꯌꯥꯟ ꯇꯥꯔꯒ ꯑꯣꯖꯥ ꯇꯧꯔꯦ ꯏꯖ꯫
ꯎꯝ ꯑꯩꯈꯣꯏꯁꯨ ꯏꯆꯦ ꯌꯨꯝ ꯄꯥꯟꯗ꯭ꯔꯤꯗ꯫
ꯑꯩꯅ-ꯑꯩꯅ ꯍꯥꯟꯅ ꯄꯥꯟꯕ ꯇꯥꯔꯦꯅ ꯑꯗꯨꯗꯤ꯫
ꯀꯥꯏꯗꯦ-ꯀꯥꯏꯗꯦ ꯄꯥꯟꯒꯗꯧꯕꯅꯤ꯫
ꯐꯥꯒꯤ ꯇꯧꯅꯦ ꯑꯁ ꯑꯩ ꯌꯥꯝ ꯑꯉꯥꯡꯅꯦ ꯅꯣꯏ ꯈꯪꯗꯅꯕꯒꯤꯅꯦ ꯑꯩꯅ ꯏꯆꯦ-ꯏꯖꯦ-ꯏꯆꯦ ꯁꯕꯋꯥꯅꯤ꯫
ꯐꯖꯗꯦ ꯅꯪ ꯉꯥꯡꯕꯗꯨ ꯁꯨꯝ ꯑꯍꯜ ꯌꯥꯝ ꯃꯥꯜꯂꯦ꯫
ꯀꯩ-ꯍꯥꯏꯕ꯫
ꯑꯍꯜ ꯌꯥꯝ ꯃꯥꯜꯂꯦ ꯍꯥꯏꯕ ꯅꯪ ꯉꯥꯡꯕꯗꯨꯁꯨ꯫
ꯍꯣꯏꯅꯦ-ꯍꯣꯏꯅꯦ꯫ ꯑꯩ ꯑꯩ ꯈꯣꯟꯖꯦꯟꯁꯨ ꯑꯍꯟ ꯑꯩꯒꯤ ꯈꯣꯟꯖꯦꯟꯁꯨ ꯑꯍꯟ ꯃꯥꯟꯕ꯭ꯔꯅꯦ
ꯃꯥꯥꯟꯗꯦ
ꯑ ꯑꯗꯨꯅ ꯍꯦꯟꯅ ꯐꯔꯦꯕ ꯄꯥ ꯃꯤꯅ ꯐꯣꯟ ꯇꯧꯔꯛꯑꯁꯨ ꯈꯟꯅꯦ ꯈꯟꯒꯗꯕ
ꯎꯝ
ꯅꯤꯡ ꯈꯨꯟꯖꯔꯤ ꯌꯥꯃ ꯑꯉꯥꯡ ꯅꯤꯡ ꯈꯨꯟꯖꯗꯦ ꯌꯥꯃ ꯑꯉꯥꯡꯒꯤꯗ ꯉꯔꯥꯡ ꯎꯝ ꯅꯨꯡꯇꯤꯕꯤꯒꯤ ꯄꯣꯛ ꯂꯀꯄꯥ ꯑꯉꯥꯡ ꯃꯥꯜꯂꯦ
ꯑꯦ ꯑꯁꯦꯡꯕꯗꯗꯤ ꯑꯩꯅ ꯁꯨꯝ ꯀꯅꯥꯅ ꯈꯪꯉꯤ ꯑꯩꯅ ꯆꯍꯤ ꯃꯉꯥ ꯇꯔꯨꯛ ꯍꯦꯜꯂꯕꯁꯦ
ꯑꯩ ꯌꯨꯝ ꯄꯥꯜꯂꯤ ꯅꯣꯏꯒꯨꯝꯕꯗꯤ ꯃꯔꯤ ꯃꯉꯥꯗꯤ ꯄꯣꯛꯄ ꯌꯥꯔꯦꯗ
ꯢꯊꯟꯗ ꯍꯥꯏ ꯀꯩꯒꯤꯅꯣꯍꯦ ꯑꯩꯁꯤꯕꯨ ꯀꯌꯥꯝꯃꯨꯛ ꯑꯣꯏꯔꯝꯒꯗꯧ ꯃꯥꯟꯒꯦꯅꯦ ꯅꯪ ꯁꯨꯝ ꯈꯟꯕꯗ
ꯀꯩꯍꯥꯏꯕ
ꯑꯩꯁꯦ ꯀꯌꯥꯃꯨꯛꯇꯤ ꯑꯣꯏꯔꯝꯒꯗꯧ ꯃꯥꯟꯒꯦꯕ ꯅꯪꯅ ꯁꯨꯝ ꯈꯟꯕꯗ
ꯇ꯭ꯋꯦꯟꯇꯤ ꯋꯥꯟ ꯇ꯭ꯋꯦꯟꯇꯤ ꯇꯨ
ꯏꯁ ꯏꯁ
ꯀꯌꯥꯁꯨꯨꯔꯦ
ꯎꯝ ꯑꯗꯨꯗꯤ ꯅꯪ ꯅꯪꯒꯤ ꯃꯥꯜꯂꯤꯗ ꯑꯗꯨꯗꯨꯗꯤ
ꯍꯣꯏꯅꯦ
ꯑꯗꯨꯗꯤ ꯑꯩꯅ ꯍꯥꯏꯒꯦꯅ ꯑꯩꯗꯤ ꯇꯣꯏꯟꯇꯤꯊꯔ꯭ꯤꯅꯤꯅꯦ ꯇꯥꯕ꯭ꯔꯣ